ꯍꯜꯂꯣ
ꯍꯥꯎ
ꯆꯥꯛ ꯆꯥꯔꯕꯣ
ꯆꯥꯗ꯭ꯔꯤꯗ
ꯊꯦꯡꯉꯤꯅ
ꯎꯝ ꯊꯦꯡꯉꯦ
ꯍꯥ ꯍꯌꯦꯡꯗꯤ ꯍꯥꯏꯅꯈꯤꯕ ꯃꯇꯝꯗꯨ ꯌꯧꯔꯦ
ꯏꯁꯩ ꯑꯝ ꯂꯩꯕꯗꯣ ꯏꯁꯩ ꯑꯝ ꯂꯩꯕꯗꯣ
ꯀꯩꯕ
ꯍꯥꯏꯅꯒꯤꯕ ꯃꯇꯝꯒꯤ ꯏꯁꯩ ꯑꯃ ꯂꯩꯕꯗꯣ ꯈꯪꯗꯔꯥ ꯅꯪ
ꯈꯪꯉꯤ ꯍꯌꯦꯡꯅꯤꯀꯣ ꯊꯥꯟꯅꯈꯤꯕ ꯃꯇꯝ ꯇꯧꯕꯗꯣ
ꯑꯧ
ꯍꯌꯦꯡꯗꯣ ꯉꯟꯅ ꯆꯠꯂꯒ ꯂꯥꯛꯑꯁꯦ
ꯑꯧ
ꯉꯟꯇꯥꯅ ꯆꯠꯁꯦ
ꯅꯟ ꯆꯥꯛ ꯍꯥꯏꯔꯛꯑꯦ ꯄꯨꯡ ꯍꯥꯏꯅꯈ꯭ꯔꯕꯅꯦ ꯏꯕꯥꯅꯤ
ꯄꯨꯡ ꯀꯌꯥꯗ
ꯇꯔꯥ ꯃꯈꯥꯏ ꯑꯗꯥꯏꯗ
ꯎꯝ ꯑꯣꯈꯦ
ꯑꯩꯗꯣ ꯁꯣꯝ ꯅꯥꯀꯟꯗ ꯑ ꯗꯨꯀꯥꯟ ꯀꯩꯀꯥ ꯁꯪꯅꯔꯝꯕꯗꯣ ꯑꯗꯨꯒꯤ ꯋꯥꯅꯤꯗ
ꯑꯗꯤ ꯄꯨꯡ ꯎꯝ ꯇꯔꯥ ꯃꯈꯥꯏꯗꯩꯅ ꯑꯃ ꯑꯗꯥꯏꯕꯛ ꯆꯠꯂꯁꯦ ꯀꯣ
ꯎꯝ ꯌꯥꯏ
ꯗꯤ ꯂꯩꯔꯛꯑꯔꯣꯏꯁꯦꯕ
ꯎꯝ ꯆꯠꯅꯤꯡꯉꯕꯅꯤꯅꯦ ꯑꯩꯗꯤ
ꯑꯩꯒꯤ ꯕꯦꯠ ꯕꯦꯛꯀ ꯐꯨꯔꯤꯠ ꯈꯤꯇꯪꯒ ꯈꯟꯕꯤꯌꯨꯀꯣ ꯅꯣꯏ ꯃꯌꯥꯝꯅ
ꯎꯝ ꯅꯪ ꯕꯦꯛꯁꯦ ꯁꯥꯏꯠ ꯕꯦꯛ ꯄꯥꯝꯃꯤꯔꯣ ꯅꯠꯇ꯭ꯔꯒꯅ ꯃꯅꯤꯡꯗ ꯀꯩꯅꯣ
ꯑꯣ
ꯍꯌꯦꯡ ꯑꯩꯈꯣꯏ ꯆꯦ ꯑꯃꯖꯨ ꯂꯥꯛꯀꯅꯤ
ꯎꯝ
ꯍꯥꯏꯔꯛꯄ꯭ꯔꯥ
ꯍꯥꯏꯔꯛꯇꯌꯦ
ꯎꯝ ꯑꯩꯈꯣꯏꯁꯦ ꯑꯩꯈꯣꯏ ꯃꯥꯒꯤꯦ ꯃꯄꯥꯝꯒꯤꯅꯦ
ꯑꯥ
ꯊꯣꯏ ꯃꯥꯒꯤ ꯃꯆꯦꯒꯤ ꯃꯆꯥ ꯂꯥꯛꯀꯅꯤꯕ ꯑꯗꯣ ꯍꯌꯦꯡ ꯑꯩꯈꯣꯏ ꯃꯣꯃꯣꯒ ꯀꯩ ꯇꯧꯔꯒꯁꯨ ꯆꯥꯁꯦꯕ ꯃꯣꯃꯣꯒꯩ ꯑꯥꯗꯩ ꯂꯩꯦꯛꯁꯜꯂꯛꯑꯁꯦꯕ ꯍꯥꯏꯗꯤ ꯃꯆꯜ ꯀꯒ
ꯌꯥꯏ ꯌꯥ
ꯃꯤꯃꯤꯗꯣ ꯐꯪꯉꯒꯅ ꯃꯤꯃꯤꯁꯨ ꯂꯩꯔꯛꯑꯁꯦ
ꯎꯝ
ꯃꯔꯨ ꯑꯣꯏꯅ ꯀꯣꯕꯤꯒ ꯒꯖꯔꯒ
ꯑꯥꯎ
ꯑꯗꯣ ꯀꯦꯞꯁꯤꯀꯝ ꯌꯥꯎꯔꯤ ꯀꯦꯞꯁꯤꯀꯝꯁꯨ ꯂꯩꯔꯛꯁꯦ ꯇꯥꯡꯕ꯭ꯔꯥ ꯑꯗꯨꯗꯤ
ꯀꯁꯨ ꯌꯥꯝ ꯇꯥꯡꯗꯗꯝ
ꯑꯣ ꯎꯝ ꯑꯗꯨꯒ ꯍꯌꯦꯡꯗꯤ ꯄꯨꯂꯞ ꯁꯨꯅꯀꯣ ꯎꯝ
ꯁ꯭ꯋꯥꯏꯗꯗꯤ ꯇꯥꯡꯕꯩ ꯋꯥꯅꯤꯕꯦꯝ
ꯎꯝ ꯁ꯭ꯋꯥꯏꯗꯗꯤ ꯌꯥꯝ ꯇꯥꯡꯉꯦ ꯍꯥꯏꯗꯤ
ꯃꯣꯏꯅ ꯄꯩꯁꯥꯗꯣ ꯗꯕꯜꯗ ꯆꯥꯕꯩ ꯃꯑꯣꯡ ꯇꯧꯁꯜꯂꯛꯑꯦꯕ ꯁ꯭ꯋꯥꯏꯗꯗꯤ
ꯑꯧ ꯅꯍꯥꯟ ꯀꯣꯕꯤꯒ ꯂꯩꯕꯗ ꯄꯩꯁꯥ ꯈꯨꯌꯥꯗꯣ
ꯎꯝ ꯃꯣꯏꯗ ꯑꯁ ꯑꯩ ꯀꯣꯕꯤ ꯑꯗꯨꯃꯥꯏꯅ ꯄꯤꯕ꯭ꯔꯥ ꯁꯤꯅꯦꯅ ꯈꯜꯂꯤꯁꯨ ꯀꯛꯏꯅꯣ ꯁꯤꯅꯦ
ꯑꯗꯨꯅꯦ ꯀꯣꯕꯤ ꯃꯇꯝ ꯅꯠꯇ꯭ꯔꯁꯨ ꯑꯗꯨꯝ ꯄꯤꯔꯤꯗꯨꯕꯨ ꯀꯩꯅꯣ ꯈꯪꯗꯦ
ꯑꯗꯨꯅꯦ ꯍꯥꯏꯁꯦ ꯌꯥꯝ ꯃꯣꯏꯗꯨꯗꯤ ꯃꯊꯣꯡ ꯃꯔꯣꯝ ꯈꯪꯗꯅ ꯇꯥꯡꯖꯕ ꯑꯃ ꯌꯥꯎꯗꯣ
ꯎꯝ ꯍꯗꯤ ꯀꯩꯅꯣ ꯂꯧꯕꯗꯣ ꯎꯝ ꯃꯣꯃꯣꯁꯨ ꯍꯧꯔꯅꯤ ꯑꯗꯨꯗꯒꯤ ꯁꯤꯡꯖꯨꯁꯨ ꯆꯥꯏꯅꯤ ꯆꯤꯛꯀꯟ ꯃꯣꯃꯣ ꯇꯧꯁꯦ
ꯇꯧꯁꯦ ꯇꯧꯁꯦ
ꯃꯌꯥꯝ ꯇꯧꯁꯜꯂꯁꯦ ꯑꯗꯨ ꯍꯦꯛꯛꯇ ꯑ ꯆꯥꯅꯕ ꯑꯩꯗꯤ ꯌꯥꯝ ꯍꯔꯥꯎꯋꯦ ꯍꯥꯏꯕ ꯍꯌꯦꯡ ꯗꯤ
ꯅꯪ ꯅꯍꯥꯟꯗꯒꯤꯩ ꯆꯥꯅꯤꯡꯉꯦ ꯆꯥꯅꯤꯡꯉꯦ ꯍꯥꯏꯕꯗꯣ
ꯎꯝ ꯍꯧꯖꯅꯤꯗꯤꯀꯣ
ꯎꯝ ꯑꯗꯨꯗꯤ ꯑꯗꯨꯝ ꯉꯥꯛꯇꯥꯅ ꯄꯣꯠꯆꯩ ꯂꯩꯔꯒ ꯂꯥꯛꯄ ꯌꯥꯔꯦꯅꯦ ꯍꯥꯏꯗꯤ ꯑꯥꯗ ꯑꯃꯨꯛ ꯆꯥꯔꯒ ꯂꯩꯊꯔꯗꯤ ꯊꯦꯡꯉꯅꯦꯕ
ꯀꯩꯕ
ꯑꯗꯨꯗꯤ ꯉꯟꯇꯥꯅ ꯄꯣꯠ ꯆꯩꯩ ꯑꯗꯨꯝ ꯂꯩꯔꯒ ꯍꯜꯂꯛꯄ ꯌꯥꯔꯦꯕ ꯑꯥꯗ ꯑꯗꯨꯝ ꯆꯥꯔꯒ ꯂꯩꯔꯗꯤ ꯊꯦꯡꯉꯅꯦꯕ
ꯎꯝ ꯑꯥꯗ ꯀꯩꯝ ꯆꯥꯔꯛꯑꯔꯣꯏꯁꯦ
ꯎꯝ
ꯆꯥꯛ ꯆꯥꯔꯕꯣ
ꯆꯥꯛꯀ ꯆꯥꯗ꯭ꯔꯤꯗ
ꯑꯣ ꯀꯩ ꯌꯦꯟꯖꯥꯡ ꯊꯣꯡꯈ꯭ꯔꯒꯦ
ꯑꯩꯈꯣꯏꯒꯤ ꯌꯦꯟꯖꯥꯡꯁꯦ ꯑꯩꯗꯣ ꯃꯈꯥ ꯀꯨꯞꯅꯕꯒꯤ ꯈꯪꯗ꯭ꯔꯤ
ꯅꯪꯗꯤ ꯆꯥꯛ ꯆꯥꯔꯕꯣ
ꯑꯩ ꯆꯥꯛ ꯆꯥꯔꯝꯕꯅꯦ ꯂꯣꯏꯔꯦ
ꯀꯩ ꯍꯦꯟꯖ
ꯌꯦꯟ ꯑꯍꯧꯕꯔꯣ
ꯑꯩꯁ ꯀꯩ ꯍꯥꯎꯕꯅꯣꯅꯦ
ꯌꯦꯟ ꯊꯣꯡꯉꯦ
ꯋꯥꯋꯥꯎ
ꯑꯗꯨꯖꯨ ꯑꯔꯩꯕ
ꯎꯝ ꯑꯗꯣ ꯅꯣꯡꯐꯥꯗꯣꯛ ꯑꯔꯩꯕ ꯆꯥꯕꯖꯦ ꯑꯩꯗꯤ ꯃꯅꯝ ꯌꯥꯝ ꯅꯨꯡꯁꯤ ꯌꯥꯝ ꯍꯥꯎꯋꯤꯉꯣ
ꯎꯝ ꯑꯗꯨ ꯑꯩꯗꯤꯅꯦ ꯑꯔꯩꯕꯖꯦ ꯌꯥꯝ ꯀꯨꯏꯅ ꯊꯥꯗꯣꯛꯎꯔꯕꯅꯦꯕ ꯍꯥꯏꯗꯤ ꯃꯅꯝꯗꯣ ꯅꯝꯊꯤꯅ
ꯎꯝ
ꯍꯥꯏꯗꯤ ꯃꯣꯏꯗꯤ ꯈꯪꯗꯦꯗ ꯑꯣꯀꯦꯒꯖꯦ ꯍꯩꯅꯁꯜꯂꯛꯇꯕ ꯑꯃ ꯌꯥꯎꯏ
ꯑꯗꯣ ꯑꯣꯀꯦ ꯑꯃ ꯗꯥꯏꯔꯦꯛꯇꯣ ꯑꯩꯗꯤ ꯌꯥꯝ ꯆꯥꯅꯤꯡꯉꯦ ꯍꯥꯏꯕ ꯑꯩꯗꯤ ꯃꯥ ꯑꯩꯗꯤ ꯑꯩꯈꯣꯏ ꯃꯥꯍꯣꯏꯗꯒ ꯆꯥꯔꯨꯖꯦ ꯍꯥꯏꯅꯤ ꯆꯅꯤ ꯃꯨꯛꯇꯪ ꯑꯣꯏꯕꯅꯦꯕ ꯃꯥꯒꯤ
ꯍꯣꯏ ꯆꯥꯛꯂꯨꯛꯇ ꯎꯝ
ꯑꯥ ꯑꯗꯨꯗꯣ ꯑꯗꯨꯝ ꯍꯥꯎꯋꯦ ꯍꯥꯏꯕ ꯑꯗꯨꯒ ꯑꯩꯅ ꯃꯣꯏꯒꯤꯗꯩ ꯑꯩꯅ ꯌꯥꯝ ꯄꯥꯝꯃꯤꯁꯦ ꯀꯂꯦꯖꯥ ꯀꯥꯂꯦꯖꯥꯒꯤ ꯇꯣꯉꯥꯟꯕ ꯑꯃ ꯂꯩꯕꯅꯦꯕ
ꯎꯝ
ꯀꯔꯤꯅꯣꯃ ꯍꯥꯏꯕꯅꯤꯅꯦ ꯑꯗꯨꯗꯣ ꯌꯥꯝ ꯆꯥꯅꯤꯡꯉꯦꯕ ꯃꯣ ꯃꯣꯔꯣꯛꯀ ꯇꯧꯔꯒ ꯀꯂꯦꯖꯥꯒ ꯉꯧꯗꯣꯏꯅꯦꯕ
ꯎꯝ
ꯀꯂꯦꯖꯥ ꯉꯥꯛꯇ ꯑ ꯉꯧꯗꯣꯏꯕ ꯑꯗꯨ ꯌꯥꯝ ꯍꯥꯎꯋꯦꯕ
ꯎꯝ
ꯑꯩꯅ ꯅꯍꯥꯟꯃꯨꯛ ꯑꯥꯗ ꯂꯩꯔꯤꯀꯥꯟꯗ ꯑꯈꯣꯏ ꯑꯥꯗ ꯍꯥꯏꯗꯤ ꯑꯥꯗꯤ ꯃꯔꯛ ꯑꯃ ꯚꯥꯏ ꯑꯩꯈꯣꯏꯅ ꯆꯠꯁꯦ ꯍꯥꯏꯕ ꯃꯐꯝꯗꯨꯗ ꯃꯐꯝꯗ ꯂꯩꯔꯝꯃꯤꯗꯅ ꯑꯩꯗꯣ ꯊꯥ ꯈꯔ ꯑꯗꯨꯒꯤ ꯃꯐꯝꯗꯨꯗ ꯀꯩꯅꯣ ꯇꯧꯕ ꯍꯥꯏꯇꯥꯔꯦ ꯑ ꯏꯟꯁꯥꯡ ꯍꯥꯎꯇꯕꯒꯤ
ꯎꯝ ꯆꯥꯕꯗ ꯆꯥꯏ ꯍꯥꯏꯕꯗꯣ ꯑꯗꯨꯝ ꯑꯃꯝꯃꯝ ꯇꯧꯔ ꯀꯩꯅꯣꯝ ꯀꯩꯅꯣꯝ ꯇꯧꯔꯒ
ꯑꯥ ꯑꯗꯨ ꯆꯥꯛ ꯍꯦꯟꯖꯥꯡ ꯍꯥꯎꯇꯕꯒꯤ ꯌꯥꯝ ꯋꯥꯕꯗꯣ ꯑꯃ ꯑꯩ ꯍꯥꯟꯅꯒꯤ ꯃꯐꯝꯗꯨꯗ ꯑꯃꯨꯛ ꯁ꯭ꯋꯥꯏꯒꯤ ꯃꯤꯅ ꯇꯧꯕꯅꯤꯅ ꯐꯩ ꯑꯗꯨ ꯍꯧꯖꯤꯛꯀꯤ ꯃꯐꯝꯗꯨꯗꯤ ꯃꯣꯏꯒꯤ ꯂꯩ ꯃꯐꯝꯒꯤ ꯃꯤꯅ ꯇꯧꯕꯗꯣ ꯑꯃ ꯑꯩꯈꯣꯏꯒ ꯃꯍꯥꯎ ꯌꯥꯝ ꯃꯥꯟꯅꯗꯕꯒꯤ ꯇꯥꯏꯞꯇ ꯇꯧꯕꯗꯣ
ꯎꯝ
ꯑꯗꯨ ꯑꯣꯏꯕꯒꯤ ꯆꯥꯛꯁꯦ ꯆꯥꯕ ꯌꯥꯗꯕꯁꯦ ꯀꯨꯏꯔꯕ ꯑꯗꯨꯒ ꯃ ꯃꯈꯣꯏꯒꯤ ꯃꯅꯥꯛꯇ ꯑꯣꯀꯦꯒꯤ ꯃꯅꯤꯔ ꯁꯥꯏ ꯁꯤꯒꯤ ꯂꯝꯁꯤꯗꯒꯤ ꯃꯤ ꯂꯥꯛ ꯑꯥꯒ ꯑꯥꯗ ꯍꯣꯇꯦꯜ ꯍꯥꯡꯕ ꯗꯥꯏꯔꯦꯛ ꯑꯣꯀꯦꯒꯤ ꯃꯤ ꯍꯥꯏꯗꯤ ꯂꯩꯗꯅꯀꯣ ꯃꯣꯏꯒꯤ ꯑ ꯗꯨꯀꯥꯟ ꯑꯃ ꯍꯥꯡꯉꯒ ꯂꯩꯔꯝꯕ ꯑꯗꯣ ꯆꯥꯔꯛꯑꯦꯕ ꯑꯁ ꯈꯨꯍꯥꯎ ꯑꯃ ꯑꯩꯅ ꯑꯇꯣꯞꯄ ꯂꯝꯒꯤ ꯃꯤ ꯏꯃꯥꯟꯅꯕꯤ ꯄꯨꯔꯒ ꯄꯤꯖꯕ ꯃꯣꯏꯖꯤ ꯉꯥꯎꯒ꯭ꯔꯤ ꯄꯣꯠꯅꯤ
ꯍꯥꯎꯕꯒꯤ
ꯎꯝ
ꯈꯣꯏꯖꯨ ꯆꯥꯔꯛꯑꯁꯤ ꯍꯦꯛꯇ
ꯃꯐꯝ ꯃꯐꯝꯗ ꯆꯠꯂꯒ ꯑꯗꯨ ꯄꯩꯁꯥꯗꯤ ꯇꯥꯡꯗꯧꯔꯤ ꯆꯥꯂꯨꯛ ꯃꯔꯤ ꯂꯧꯒꯗꯕꯗꯣ ꯆꯥꯛꯂꯨꯛ ꯑꯅꯤ ꯇꯪ ꯇꯧꯔꯒ ꯆꯥꯃꯤꯟꯅꯕ ꯑꯗꯨꯃꯥꯏ ꯍꯦꯛꯇ ꯑꯗꯨꯃꯥꯏ ꯇꯧꯖꯤ
ꯌꯥꯏ ꯎꯝ ꯍꯌꯦꯡꯗꯤ ꯍꯌꯦꯡꯗꯤ ꯆꯥꯔꯛꯀꯨꯝꯁꯤꯗ
ꯎꯝ ꯍꯌꯦꯡꯗꯤ ꯆꯥꯔꯑꯒꯨꯝꯁꯦ ꯁꯤꯗ ꯑꯣꯏꯅ ꯇꯧꯔꯁꯦꯕ
ꯎꯝ
ꯑꯈꯣꯏꯆꯦ ꯑꯩ ꯍꯧꯖꯤꯛ ꯑꯈꯣꯏ ꯃꯥꯏ ꯃꯄꯥꯝꯗ ꯆꯠꯂꯨꯏꯕꯀꯣ ꯑꯗ ꯃꯥ ꯍꯌꯦꯡ ꯂꯥꯛꯀꯦ ꯉꯍꯥꯟꯃꯨꯛꯀꯤ ꯇꯥꯏꯞꯇ ꯉꯍꯥꯟꯃꯨꯛ ꯃꯥ ꯂꯥꯛꯑꯒ ꯑꯩꯈꯣꯏ ꯆꯦꯅꯦ ꯏꯅꯥꯎꯄꯤꯅꯦ ꯑꯩꯅꯦ ꯇꯧꯔꯒ ꯃꯥꯅꯦ ꯇꯧꯔꯒ ꯆꯥꯏꯌꯦꯕ
ꯎꯝ
ꯑꯗꯨꯃꯥꯏꯅ ꯑꯗꯨꯃꯥꯏꯅ ꯆꯥꯥꯖꯦꯅ ꯍꯥꯏꯕ ꯑꯩꯅ ꯍꯌꯦꯡꯗꯤ ꯑꯩꯈꯣꯏ ꯄꯨꯜꯂꯞ ꯃꯤꯖꯨ ꯁꯨꯗꯣꯔꯕꯅꯤꯅ ꯃꯣꯃꯣꯁꯨ ꯇꯧꯔꯁꯦꯅ ꯑꯩꯅ ꯈꯜꯂꯒꯅꯦ ꯃꯣꯃꯣꯖꯨ ꯍꯥꯞꯆꯜꯂꯕꯅꯦ ꯑꯩꯅ ꯍꯦꯛꯇ
ꯅꯪꯅ ꯍꯦꯛꯇ ꯍꯥꯞꯆꯜꯂꯛꯄꯅꯦꯕ ꯑꯁ ꯑꯁ
ꯁꯤꯡꯖꯨꯁꯧ ꯆꯥꯊꯣꯛꯅꯕ
ꯎꯝ
ꯉꯁꯥꯏꯒꯤ ꯅꯣꯡ ꯍꯧꯖꯤꯛꯀꯤ ꯅꯣꯡ ꯖꯝ ꯖꯝ ꯖꯝ ꯍꯩꯇꯕꯗꯣ
ꯎꯝ
ꯏꯁꯤꯡꯒꯁꯤ ꯄꯤꯛ ꯊꯜꯂꯦ ꯑꯩꯈꯣꯏꯒꯤ
ꯑꯁ ꯅꯣꯡꯒꯤ ꯑꯧ ꯅꯣꯡ ꯏꯁꯤꯡꯁꯦ ꯑꯃꯔꯣꯝꯗ ꯐꯩꯕ ꯑꯃꯔꯣꯝꯗ ꯃꯥꯏꯗꯤ ꯌꯥꯗ꯭ꯔꯦꯍꯦ
ꯎꯝ ꯃꯥꯏꯗꯤ ꯑꯩꯗꯤ ꯍꯣꯏ ꯃꯥꯏꯗꯒꯗꯤ ꯀꯩꯅꯣ ꯇꯧꯗꯦ ꯃꯥꯏ ꯇꯥꯕ ꯈꯣꯠꯄꯗꯤ ꯇꯧꯕ ꯌꯥꯗꯦ ꯁꯤꯅ
ꯎꯝ ꯃꯥꯏꯗꯗꯤ ꯍꯦꯛꯇ ꯈꯨꯗꯛꯇ ꯑꯗꯨꯝ ꯐꯨꯗꯣꯔꯛꯄꯤꯅꯦꯕ ꯉꯥꯏꯍꯥ ꯂꯩꯕꯒ ꯑꯗꯨꯝ ꯐꯨꯗꯣꯔꯛꯄꯤꯅꯤ
ꯌꯥꯝ ꯃꯥꯏꯗꯣ ꯀꯩꯅꯣ ꯑꯣꯏꯕꯩꯅꯦ ꯌꯥꯝ ꯄꯥꯕꯩꯅꯦꯕ ꯢꯁꯀꯦꯟꯗꯣ ꯁꯦ ꯍꯣꯏꯅ ꯑꯩꯈꯣꯏ ꯅꯣꯡ ꯆꯣꯠꯄꯗꯒꯗꯤ ꯀꯩꯁꯨ ꯇꯧꯗꯦꯕꯣ ꯀꯣ ꯑꯗꯨ ꯃꯥꯏ ꯇꯥꯔꯨꯔꯒꯗꯤꯅꯦ ꯀꯩꯅꯣꯝ ꯇꯧꯋꯦꯕ ꯍꯦꯛꯇ
ꯎꯝ ꯑꯁ ꯑꯩꯗꯤ ꯑꯦꯁꯦꯝꯕ꯭ꯂꯤꯗ ꯂꯦꯞꯄꯗꯒꯁꯦ
ꯎꯝ
ꯑꯩꯅ ꯍꯣꯏ ꯑꯩꯅ ꯈꯔ ꯅꯦꯝꯕꯅꯤꯅ ꯑꯌꯥꯝꯕꯅ ꯎꯔꯨꯝ ꯇꯥꯏꯀꯣ ꯑꯗꯣ ꯑꯩꯁꯦ ꯅꯣꯡ ꯐꯥꯗꯣꯛ ꯎꯔꯨꯝ ꯇꯥꯗꯕ ꯅꯨꯃꯤꯠꯇꯒꯗꯤ ꯃꯥꯏꯁꯦ ꯀꯩ ꯍꯥꯏꯅꯤ ꯎꯝ ꯈꯖꯥꯏ ꯖꯒꯥꯁꯦ ꯉꯥꯡꯁꯤꯜꯂꯒ ꯑꯃ ꯑꯦꯂꯔꯖꯤ ꯇꯧꯕꯩ ꯇꯥꯏꯞꯇ ꯊꯨꯞꯄꯒ ꯀꯠꯆꯕꯗꯣ ꯅꯨꯡꯁꯥ ꯆꯠꯄꯗ ꯑꯗꯨꯃꯥꯏꯅ ꯇꯧꯋꯦ ꯍꯥꯏꯕ
ꯑꯗꯣ ꯃꯥꯒꯤ ꯈ꯭ꯋꯥꯏꯗ ꯁꯤꯖꯤꯟꯅꯕ ꯐꯕꯗꯤ ꯀꯩ ꯄꯣꯠꯅꯣꯕ ꯑꯩꯅ ꯍꯥꯏꯅꯤꯡꯉꯁꯤ
ꯑꯗꯣ ꯁꯤꯖꯤꯟꯅꯕ ꯐꯕ ꯄꯣꯠ ꯍꯥꯏꯁꯦ ꯃꯥꯒꯤ ꯃꯥꯒꯤ ꯏꯁꯀꯤꯟꯒꯤ ꯃꯈꯟꯗꯣ ꯑꯗꯨꯒꯤ ꯃꯈꯥ ꯄꯣꯜꯂꯦꯕ ꯏꯁꯀꯤꯟ ꯀꯦꯠ ꯇꯥꯏꯞꯀꯤ ꯃꯈꯥ ꯄꯣꯜꯂꯦꯕ ꯍꯦꯛꯇ ꯀꯝꯄꯦꯅꯤꯁꯦ ꯌꯥꯝ ꯌꯥꯝ ꯐꯔꯦ ꯍꯥꯏꯅ ꯑꯩꯒꯤ ꯏꯁꯀꯤꯟ ꯇꯥꯏꯞꯇꯨꯒ ꯆꯥꯟꯅꯗꯕ ꯄꯣꯠꯁꯦ ꯁꯤꯖꯤꯟꯅꯔꯒꯗꯤ ꯑꯩꯉꯣꯟꯗ ꯀꯩꯁꯨ ꯑꯐꯕ ꯑꯣꯏꯔꯣꯏꯗꯣꯏꯅꯦꯕ
ꯎꯝ ꯑꯩꯁꯨ ꯑꯩꯈꯣꯏ ꯃꯅꯥꯛꯇ ꯑꯃ ꯂꯩꯕꯗꯣ ꯈꯪꯕ꯭ꯔꯥ
ꯑꯥ ꯑꯥ ꯈꯪꯉꯦ
ꯑꯗꯨꯗ ꯑꯝꯇ ꯌꯦꯡꯒꯦ ꯇꯧꯕꯅꯦꯕ ꯃꯥꯁꯨ ꯑꯗꯨꯝ ꯈꯔ ꯍꯩꯕ ꯃꯥꯜꯂꯦꯕ
ꯑꯧ ꯑꯧ ꯑꯧ ꯑꯩꯁꯨ ꯅꯍꯥꯟ ꯑꯗꯨꯒꯤꯗꯣ ꯈꯥꯈꯣꯏꯕꯅ ꯍꯥꯏꯔꯛꯄꯗꯒꯤ ꯌꯦꯡꯉꯦꯅ ꯆꯠꯂꯒ ꯃꯥꯗꯣ ꯌꯨꯝꯗ ꯂꯩꯔꯝꯗꯕ
ꯎꯝ ꯉꯗꯣ ꯊꯥꯔꯁꯗꯦꯔ ꯁꯦꯇꯔꯗꯦꯔ ꯈꯛ ꯂꯩꯕꯅꯦꯕ ꯑꯇꯣꯞꯄ ꯃꯇꯝꯗꯗꯤ ꯂꯩꯇꯕꯅꯦ
ꯎꯝ ꯑꯗꯨꯗꯨꯒꯤ ꯑꯩꯗꯣ ꯑꯇꯣꯞꯄ ꯑꯝꯗ ꯌꯦꯡꯉꯨꯢꯌꯦ ꯑꯗꯨ ꯑꯩꯁꯨ ꯅꯨꯃꯤꯠ ꯐꯣꯔ ꯐꯣꯔꯇꯤ ꯗꯦꯖ ꯉꯥꯏꯔꯤꯅꯦ ꯐꯣꯔꯇꯤ ꯗꯦꯖ ꯂꯣꯏꯔꯒ ꯑꯃꯨꯛ ꯆꯠꯇꯣꯏꯅꯦ
ꯑꯣ ꯑꯩꯁꯨ ꯑꯝꯇ ꯆꯠꯀꯦ ꯇꯧꯅꯦ ꯐꯣꯔꯇꯤ ꯗꯦꯖ ꯉꯥꯏꯁꯤꯅ ꯀꯩꯒꯤ
ꯃꯥꯅ ꯍꯤꯗꯥꯛ ꯊꯥꯔꯛꯄ
ꯑꯥ
ꯍꯤꯗꯥꯛ ꯊꯥꯔꯛꯄꯗꯣ ꯐꯣꯔꯇꯤ ꯗꯦꯖ ꯆꯥꯊꯣꯛꯑꯣ ꯑꯗꯨꯒ ꯐꯣꯔꯇꯤ ꯗꯦꯖꯀꯤ ꯃꯇꯨꯡꯗ ꯑꯃꯨꯛ ꯌꯦꯡ ꯒꯦꯅ ꯍꯥꯏꯔꯛꯄ
ꯑꯣ ꯀꯩꯅꯣ ꯀꯨꯂꯤꯔꯥꯕ
ꯑꯒꯂꯤ ꯊꯥꯔꯦ
ꯑꯣ ꯐꯣꯟꯣꯟꯗ ꯍꯗꯣ ꯐꯣꯟꯗ ꯑꯣꯏꯔꯁꯨ ꯑꯗꯨꯝ ꯀꯩꯅꯣ ꯇꯧꯕꯅꯤꯗ ꯍꯥꯏꯔꯛꯑꯦꯕ ꯑꯩꯈꯣꯏ ꯃꯥꯥꯗꯨꯁꯨ ꯃꯥꯅꯅꯦ ꯎꯝ ꯇꯤꯟ ꯑꯃꯝꯗ ꯆꯤꯠꯈꯤꯕꯒꯤ ꯇꯧꯋꯦꯕ
ꯑꯣ
ꯑꯩꯒꯤꯁꯦ ꯑꯩꯒꯤꯁꯦ ꯃꯁꯥꯒꯤ ꯏꯁꯀꯤꯟꯁꯨ ꯌꯥꯝ ꯄꯥꯕꯩꯅꯦ ꯀꯩꯅꯣ ꯇꯧ ꯍꯥꯏꯌꯦ ꯀ꯭ꯤꯌꯣꯔꯗꯤ ꯋꯥꯅꯤ ꯅꯁꯥꯅ ꯀꯤꯌꯔ ꯂꯧꯖꯕꯒꯤ ꯃꯈꯥ ꯌꯥꯝ ꯄꯣꯜꯂꯦꯅ ꯍꯥꯏꯔꯦ
ꯎꯝ ꯑ ꯍꯥꯏꯗꯤ ꯃꯥꯒꯤ ꯍꯥꯏꯗꯤ ꯀ ꯀꯝꯇ ꯏꯗ ꯍꯥꯋꯥ ꯁꯤꯃꯒ ꯀꯩ ꯁꯤꯖꯤꯟꯅꯗꯦ ꯑꯗꯨꯑꯣꯏꯁꯨ ꯍꯥꯏꯗꯤ ꯀꯩꯁꯨ ꯌꯥꯝ ꯀꯩꯅꯣ ꯇꯧꯗꯦꯕ ꯍꯥꯏꯗꯤ ꯃꯥ ꯏꯗ ꯌꯥꯝ ꯐꯠꯇꯕꯗꯣ ꯑꯣꯏꯗꯦꯕꯀꯣ ꯑꯗꯨꯃꯥꯏꯅ ꯍꯥꯏꯗꯤ ꯄꯣꯠꯁꯦ ꯀꯩꯅꯣ ꯑꯩꯈꯣꯏ ꯃꯤꯅꯨꯒ ꯍꯦꯛ ꯂꯩꯃꯤꯟꯅꯔꯨꯔꯗꯤꯅꯦ ꯑꯩꯁꯤꯦ ꯃꯨꯔꯨꯝ ꯃꯨꯝ ꯇꯧꯔꯛꯀꯅꯤꯕꯀꯣ ꯑꯗꯨꯒ ꯈꯔ ꯂꯩꯔꯦ ꯐꯔꯅꯤꯗꯅ ꯑ ꯑꯗꯨꯝ ꯅꯥꯂꯦꯕ ꯑꯩꯒꯤꯗꯤ ꯈꯪꯉꯕ ꯑꯗꯨꯒꯅꯦ ꯀꯩꯅꯣ ꯇꯧꯗꯕ ꯍꯧꯗꯣꯡꯒꯨꯝꯕꯒ ꯂꯩꯔꯗꯤ ꯌꯥꯗꯕ ꯑꯩꯁ
ꯑꯗꯣ ꯑꯁ ꯑꯩꯈꯣꯏꯒ ꯍꯥꯏꯅꯔꯨꯔꯒꯗꯤ ꯅꯪꯒꯤ ꯃꯥꯏꯗꯨꯗꯤ ꯌꯥꯝ ꯐꯩꯕꯦꯝꯅ
ꯎꯝ ꯑꯗꯣ ꯑꯩꯅ ꯍꯧꯖꯤꯛꯇꯤ ꯑꯗꯨꯝ ꯆꯠꯊꯣꯛ ꯈꯣꯠꯇꯣꯔꯛꯑꯕ ꯑꯩꯅ ꯑꯃꯨꯛ ꯑꯩꯗꯤ ꯁꯤꯖꯤꯟꯅꯅꯤꯡꯉꯕ ꯍꯥꯏꯗꯤ ꯅꯨꯡꯁꯤꯠ ꯅꯨꯡꯁꯥ ꯃꯌꯥꯝ ꯐꯨꯂꯛꯇꯣꯏꯅꯦꯅꯦ
ꯑꯥ ꯑꯥ ꯑꯗꯨꯅ ꯆꯥꯟꯅꯕ ꯍꯪꯉꯣ
ꯎꯝ ꯊꯦꯡꯊꯣꯛꯑꯗꯝꯅꯤꯁꯨ
ꯌꯦꯡꯊꯣꯛ ꯌꯦꯡꯊꯣ ꯐꯔꯦ ꯐꯔꯦ ꯑꯩꯁꯨ ꯆꯥꯛ ꯆꯥꯊꯣꯛꯈꯤꯒꯦ ꯆꯥꯕꯒꯤ ꯀꯧꯔꯦ ꯅꯪꯁꯨ ꯆꯥ ꯊꯣꯡ ꯑꯣ ꯊꯕ ꯀꯦꯀꯥ ꯂꯣꯏꯁꯂꯣ ꯎꯝ ꯊꯝꯃꯦꯀꯣ
ꯑ ꯊꯝꯃꯦ ꯊꯝꯃꯦ
ꯎꯝ